ꯍꯜꯂꯣ ꯇꯥꯕ꯭ꯔꯣ ꯅꯨꯡꯉꯥꯏꯔꯤꯌꯦꯦ ꯀꯩꯗꯧꯔꯤꯅꯣ
ꯅꯨꯡꯉꯥꯏꯔꯤꯌꯦꯦ ꯌꯨꯝꯗꯗꯤ ꯑꯗꯨꯝ ꯂꯩꯔꯤꯌꯦ ꯁꯥꯏꯅꯦ ꯑꯁꯤꯁꯤ ꯌꯥꯝ ꯁꯥꯏ
ꯍ ꯁꯌꯦꯦ ꯁꯃꯗꯅ
ꯏꯡ ꯐꯥꯗꯔꯣ ꯅꯪꯁꯨ ꯑꯩ ꯍꯥꯟ ꯐꯥꯔꯁ ꯇꯥꯏꯝꯅꯤꯗ ꯍꯧꯖꯤꯛ
ꯑꯣ ꯑꯩ ꯈꯣꯟꯖꯦꯜ ꯃꯥꯟꯅꯕ
ꯑ ꯑꯣ ꯐꯥꯔꯁ ꯇꯥꯏꯝꯅꯦ ꯅꯪꯕꯨ ꯑꯦ ꯀꯣ ꯇꯧꯁꯦ
ꯑꯣ ꯏꯝꯐꯥꯜꯗ ꯅꯠꯇꯦ
ꯑꯣ ꯀꯔꯤ ꯗꯤꯁꯇ꯭ꯔꯤꯛꯇ ꯑꯣꯏꯅ ꯂꯩꯕ꯭ꯔꯣ
ꯀꯩꯅꯣꯗꯅꯤ ꯑꯩꯈꯣꯏ ꯈꯨꯂꯣꯝꯗꯅꯤ
ꯑꯣ ꯑꯣ ꯇꯗꯅꯦ
ꯑꯝ ꯀꯔꯤ ꯃꯊꯦꯜ ꯑꯌꯨꯛꯇ ꯆꯥꯕ꯭ꯔꯥ
ꯃꯁꯤꯗꯤ ꯉꯁꯤꯗꯤ ꯗꯥꯎ ꯑꯣꯏꯅ ꯆꯥꯏ ꯑꯩꯈꯣꯏ ꯕꯣꯔꯤꯡ ꯕꯣꯔꯤꯡꯅꯦ
ꯑꯁ ꯗꯥꯜꯅ ꯍꯦꯟꯅ ꯍꯥꯎꯇ꯭ꯔꯣ
ꯍꯗꯦꯗ ꯆꯥꯅꯤꯡꯉꯥꯏ ꯂꯩꯇꯕꯒꯤ ꯆꯥꯕꯅꯤꯗ ꯅꯪ ꯏꯗꯤꯗ ꯄꯥꯝꯕ꯭ꯔꯥ ꯅꯪꯗꯤ
ꯑꯩꯗꯤ ꯃꯍꯤꯒꯨꯝꯕ ꯊꯛꯄꯗꯣ ꯄꯥꯝꯃꯦ
ꯑ ꯍ ꯌꯥꯏꯅꯦ ꯑꯗꯨ
ꯍꯣꯏ ꯆꯑ ꯍꯥꯏ ꯇꯥꯔ
ꯎꯝ ꯆꯥꯛꯗꯤ ꯊꯣꯡꯔꯕ꯭ꯔꯥ
ꯑꯩ ꯊꯣꯡꯗ꯭ꯔꯤꯌꯦ ꯍꯧꯖꯤꯛ ꯍꯣꯔꯦꯟ ꯆꯝꯐꯨꯠꯀꯨꯝꯕ ꯆꯥꯁꯤꯔꯥ ꯍꯥꯏꯅ ꯈꯜꯂꯒ ꯊꯣꯡꯗꯤ ꯊꯣꯡꯕ ꯍꯧꯗ꯭ꯔꯤ ꯅꯣꯏꯒꯤ ꯊꯣꯡꯉꯕꯣ
ꯍꯧꯤ ꯋꯥ ꯂꯤ ꯂꯤꯗ ꯃꯇꯝ
ꯑꯣ
ꯍ
ꯇꯤ ꯋꯥꯠꯂꯤꯒ ꯀꯩ ꯃꯊꯦꯜ ꯇꯧꯗꯣꯏꯅꯣ ꯉꯁꯤꯗꯤ
ꯁꯤꯗꯤ ꯑ ꯀꯥꯏꯩꯅꯣ ꯄꯝꯊ ꯑꯣ ꯈꯪꯕ꯭ꯔꯥ ꯑꯣꯊ ꯌꯒ ꯊꯨꯟꯒ ꯀꯣ ꯑꯗꯨ ꯌꯥꯡꯊꯨꯗꯣ ꯑꯗꯨ ꯊꯣꯡꯒꯦ ꯍꯥꯏꯅ ꯈꯟꯕ ꯄꯨꯟꯅ
ꯑ ꯑꯣ ꯑꯣ ꯍꯥꯎꯗꯤ ꯍꯥꯎꯕꯅꯦ ꯑꯗꯨꯃꯥꯏꯅ ꯊꯣꯡꯕꯗꯣ
ꯍꯣꯏ ꯑꯗꯨ ꯁꯧꯀ꯭ꯔꯤ ꯍꯥꯞꯄ꯭ꯔꯒ ꯀꯣ
ꯁꯧꯒ꯭ꯔꯤ ꯍꯥꯞꯇ꯭ꯔꯁꯨ ꯍꯥꯎꯔꯅꯤꯗ ꯁꯧꯒꯔꯤ ꯍꯥꯞꯄꯗꯤ ꯃꯊꯦꯜ ꯌꯥꯝꯃꯟꯗꯧ ꯃꯥꯜꯂꯦ
ꯎꯝ ꯍꯥꯎꯋꯦꯅ ꯁꯣꯀ꯭ꯔꯤ ꯍꯥꯕ꯭ꯔꯗꯤ
ꯑꯩꯗꯤ ꯁꯧꯒ꯭ꯔꯤꯗꯣ ꯑꯩꯗꯤ ꯁꯧꯒ꯭ꯔꯤꯗꯣ ꯀꯥꯡꯁꯣꯏ ꯊꯣꯡꯉꯒ ꯃꯍꯤ ꯊꯛꯄꯗꯣ ꯌꯥꯝ ꯍꯥꯎꯋꯦ
ꯑꯥ ꯍꯣꯏ ꯑꯗꯨꯁꯨ ꯍꯧꯋꯏꯅꯦ
ꯑ
ꯅꯍꯥꯟ ꯑꯩꯒꯤ ꯅꯤꯁ ꯑꯃ ꯂꯩꯕꯅꯦ ꯑꯗꯨ ꯃꯥꯅ ꯊ꯭ꯔꯤ ꯌꯔꯁꯀꯨꯝꯕ ꯁꯨꯕ ꯀꯥꯟꯗꯀꯣ ꯑꯗꯨ ꯀ꯭ꯔꯤꯒꯤ ꯃꯊꯦꯜꯗꯣ ꯃꯍꯤ ꯍꯥꯞꯔꯒ ꯑꯗꯨꯝ ꯃꯥꯅ ꯄꯝꯕꯗꯣ ꯑꯉꯥꯡ ꯑꯣꯏꯔꯁꯨ ꯊ꯭ꯔꯨ ꯑꯗꯨ ꯄꯥꯝꯕꯒꯤ ꯑꯩꯈꯣꯏ ꯑꯩꯈꯣꯏ ꯗꯦꯂꯤꯗ ꯂꯩꯔꯤꯉꯩꯗ ꯊꯤ ꯊꯤꯔꯒ ꯗꯦꯜꯂꯤꯗ ꯊꯤꯕꯗꯣ ꯋꯥꯏꯑꯕ ꯑꯗꯣ ꯃꯥꯔꯀꯦꯠ ꯑꯃꯈꯛ ꯇ ꯂꯩꯕꯒꯤ ꯑꯗꯨꯝ ꯊꯤꯏ ꯊꯤꯔꯒ ꯄꯤ ꯆꯥꯕꯅꯤꯅꯦ
ꯑꯗꯨꯗꯤ ꯍꯥꯎꯋꯦ ꯑꯩꯁꯨ ꯊꯥꯅꯤ ꯑꯗꯨꯝ ꯄꯤꯆꯥꯥꯔꯁꯨ ꯆꯥꯅꯤꯡꯗꯕ ꯐꯥꯎꯗꯦꯕ
ꯍꯣꯏ ꯎꯝ ꯃꯥꯒꯤ ꯇꯦꯁ ꯑꯃꯗꯤ ꯂꯩꯔꯤꯅꯦ ꯍꯧꯕꯒꯤ ꯔꯥꯁꯤ ꯑꯃ ꯂꯩꯕꯗꯣ
ꯆꯥꯛꯇꯤ ꯌꯥꯝ ꯆꯪꯕꯗꯣ
ꯎꯝ ꯆꯥꯛꯄꯤ ꯌꯥꯝ ꯆꯪꯕꯅꯦ
ꯎꯝ
ꯑꯦ ꯑꯩꯈꯣꯏꯒꯤ ꯃꯤ ꯑꯣꯏꯕꯅꯤꯅ ꯑꯥ ꯑꯥꯗ ꯂꯩꯔꯁꯨ ꯑꯗꯨꯝ ꯁꯣꯀ꯭ꯔꯤꯒꯨꯝꯕꯗꯤ ꯄꯥꯝꯕꯅꯤꯒ
ꯍꯣꯏ ꯑꯩꯁꯨ ꯁꯧꯒꯔꯤ ꯗꯤ ꯑꯗꯨꯝ ꯄꯥꯝꯃꯦꯗ ꯁꯧꯒ꯭ꯔꯤ ꯑꯗꯨꯝ ꯆꯠꯅꯤꯡꯉꯦ ꯑꯗꯨꯝ ꯆꯥꯔꯁꯨ ꯄꯦꯟꯕ ꯅꯥꯏꯗꯕ ꯍꯥꯏꯇꯥꯔꯦ
ꯍꯣꯏ ꯍꯣꯏ ꯎꯝ ꯊꯨꯅꯦ
ꯍꯣꯏ
ꯅꯪ ꯀꯔꯤ ꯀꯔꯤ ꯃꯨꯚꯤ ꯌꯦꯡꯕ꯭ꯔꯥ
ꯑꯩꯗꯤ ꯀꯣꯔꯤꯌꯥꯟꯒꯤ ꯉꯥꯛꯇ ꯌꯦꯡꯉꯦ
ꯑꯅꯧꯕ ꯂꯩꯕ꯭ꯔꯥ ꯐꯖꯕ ꯂꯩꯕ꯭ꯔꯥ
ꯈꯪꯗꯦꯅꯦ ꯃꯣꯏ ꯒ꯭ꯌꯥꯟ ꯇꯥꯗꯦ ꯂꯣꯏꯕꯒ ꯆꯞ ꯃꯥꯟꯅꯕ ꯑꯩꯅ ꯀꯩꯅꯣꯗ ꯌꯦꯡꯕꯒꯤꯀꯣ ꯂꯣꯏꯕꯗꯣ ꯌꯦꯡꯕ ꯅꯨꯡꯉꯥꯏꯕ꯭ꯔꯥ ꯅꯨꯡꯉꯥꯏꯇꯕ꯭ꯔꯥ ꯈꯪꯗꯦ ꯑꯩꯗꯣꯝ ꯅꯨꯡꯇꯤ ꯉꯁꯤꯗꯣ ꯑꯌꯨꯛꯇ ꯌꯦꯡꯕꯗꯣ ꯌꯦꯡꯕꯗꯣ ꯌꯦꯡꯕꯗ ꯌꯦꯡꯕꯗꯣ ꯑꯩꯅ
ꯑꯥ
ꯇ ꯃꯟ ꯀꯜꯂꯤꯦꯂꯦ
ꯎꯝ
ꯅꯪꯗꯤꯛ꯭ꯔꯤ ꯇꯧꯂ ꯂꯩꯦꯔꯤ
ꯑꯩꯁꯨ ꯃꯨꯚꯤꯗꯨꯝ ꯌꯦꯡꯕꯅꯤ ꯅꯍꯥꯟꯗꯤ ꯀꯣꯔꯤꯌꯟꯒꯤꯀꯣ ꯑꯗꯨꯒ ꯑꯩꯅ ꯗꯤꯁ ꯏꯔ ꯗꯤꯁ ꯏꯔ ꯖꯅꯋꯥꯔꯤꯗꯒꯤꯔꯥ ꯐꯦꯕꯋꯥꯔꯤꯗꯒꯤꯔ ꯑꯃꯨꯛꯀ ꯌꯦꯡꯗ꯭ꯔꯦ ꯑꯗꯨ ꯑꯅꯧ ꯑꯅꯧꯕꯁꯨ ꯂꯥꯛꯂꯝꯝꯒꯅꯤꯀꯣ
ꯎꯝ ꯑꯩꯗꯤ ꯑꯗꯨꯝ ꯌꯦꯡꯉꯦ
ꯌꯦꯡꯗꯤ ꯑꯗꯨꯝ ꯌꯦꯡꯕꯅꯦ ꯑꯩꯁꯨ ꯑꯗꯨꯒꯤ ꯑꯩꯒꯤ ꯃꯤꯠ ꯅꯥꯕꯒꯤꯀꯣ ꯗꯦꯁꯤ ꯊꯛ ꯊꯈ꯭ꯔ ꯅꯤ ꯍꯥꯏꯅ ꯑꯁ ꯃꯤꯗꯤ ꯌꯥꯗꯦ ꯑꯩꯈꯣꯏ ꯐꯣꯟꯗ ꯑꯗꯨꯝ ꯌꯦꯡꯕꯤꯒꯀꯣ
ꯍꯣꯏ
ꯀꯣꯔꯤꯌꯥꯟꯒꯤꯗꯤ ꯇꯤꯚꯤꯗꯁꯨ ꯑꯗꯨꯝ ꯌꯦꯡꯕ ꯌꯥꯗꯦꯅ ꯑꯩꯈꯣꯏ ꯑꯩꯈꯣꯏ ꯑꯩꯈꯣꯏ ꯌꯨꯝ ꯈꯣꯏꯁꯤꯡꯗꯤ ꯌꯦꯡꯅꯤꯡꯗꯦꯅꯀꯣ
ꯍꯣꯏ
ꯏꯊꯟꯇ ꯐꯣꯟꯗ ꯑꯗꯨꯝ ꯌꯦꯡꯕꯤꯒꯤ ꯃꯤꯠ ꯅꯥꯕꯗꯣ ꯂꯣꯏꯔꯦ ꯑꯩꯗꯤ
ꯍꯣꯏ ꯑꯗꯨ ꯇꯧꯋꯦ
ꯍꯦꯛ ꯌꯦꯡꯉꯨꯗꯤ ꯏꯄꯤꯁꯣꯠ ꯌꯕꯒꯤꯀꯣ ꯇꯣꯛꯞꯅꯤꯡꯗꯕꯗ ꯗ
ꯂꯣꯏꯗ꯭ꯔꯤ ꯐꯥꯎꯅꯦ ꯑꯩꯁ ꯁ ꯑꯩꯁꯨ ꯌꯦꯡꯈ꯭ꯔꯗꯤ ꯎꯄꯥꯏ ꯂꯩꯇꯦꯀꯣ
ꯁꯣ ꯑꯃ ꯑꯅꯤ ꯑꯗꯨꯝ ꯌꯦꯡꯕ ꯌꯥꯕ ꯃꯤꯅ ꯌꯦꯡꯒꯗꯕꯅꯤꯅ ꯑꯩꯈꯣꯏꯗꯤ ꯑꯗꯨꯒꯨꯝꯕ ꯃꯤꯁꯨ ꯅꯠꯇꯕꯒꯤ ꯑꯁ ꯌꯦꯡꯕꯗꯣ
ꯑꯗꯨꯅꯦ ꯂꯣꯏꯗ꯭ꯔꯤꯐꯥꯎ ꯑꯩ ꯇꯨꯝꯕ ꯌꯥꯗꯦ
ꯍꯣꯏ ꯀꯔꯤ ꯊꯣꯛꯀꯦꯔꯥ ꯍꯥꯏꯅꯀꯣ
ꯍꯣꯏ
ꯇ ꯀꯔꯤ ꯊꯣꯛꯀꯦꯔꯥ ꯀꯔꯤ ꯊꯣꯛꯀꯦꯔꯥ ꯍꯥꯏꯔꯒ ꯑꯃ ꯑꯃ ꯑꯃ ꯍꯥꯏꯔꯒ ꯇ ꯇꯥꯈ꯭ꯔꯅꯤꯅꯦ ꯅꯨꯡꯗꯥꯡꯒꯨꯝꯗ ꯑꯁ ꯋꯥꯟ ꯇꯨꯗꯤ ꯐꯖꯅ ꯊꯛꯈ ꯎꯝ ꯒꯤ ꯎꯝ ꯍꯣꯏ ꯍꯣꯏ ꯐꯖ ꯐꯖꯕ ꯅꯨꯄꯥꯕꯨꯣ ꯑꯗꯨꯝ ꯁꯨꯝ ꯌꯦꯡꯨꯔꯒ ꯃꯪ ꯐꯥꯎꯗꯁꯨ ꯎꯕ
ꯀꯕ ꯑꯩꯁꯨ ꯑꯗꯨꯝ ꯎꯒꯜꯂꯦ ꯑꯩꯅ ꯄꯥꯝꯕ ꯍꯦꯔꯣꯁꯨ ꯌꯥꯝꯃꯦꯕꯀꯣ ꯍꯧꯖꯤꯛꯀꯥꯟꯒꯤ ꯕꯣꯜ ꯁꯅꯕ ꯀꯣꯔꯤꯌꯟꯒꯤ ꯃꯤꯁꯤꯡꯁꯨ ꯑꯩꯅ ꯄꯥꯝꯕ ꯌꯥ ꯌꯥꯎꯋꯦ ꯑꯗꯨꯒꯤ ꯑꯩꯅ ꯑꯩꯅ ꯃꯣꯏ ꯌꯦꯡꯉꯤꯁꯦ ꯑꯗꯨ ꯁꯛ ꯐꯖꯕꯗꯅꯤ ꯍꯥꯏꯕꯗ ꯅꯣꯛꯄꯗ ꯁꯤꯒꯦ ꯇꯧꯕꯅꯦ
ꯑ ꯑꯦ ꯑꯩꯈꯣꯏꯒꯤ ꯅꯨꯄꯥꯁꯤꯡꯗꯣ ꯑꯩꯈꯣꯏ ꯑ ꯑꯩꯈꯣꯏ ꯈꯨꯟꯒꯤ ꯅꯨꯄꯥꯁꯤꯡꯅ ꯑꯩꯈꯣꯏꯕꯨ ꯎꯅꯤꯡꯗꯕꯗꯣ ꯀꯣꯔꯤꯌꯥꯟꯒꯤ ꯌꯦꯡꯕꯗꯤ ꯃꯣꯏꯗꯣ ꯎꯅꯤꯡꯅꯕ ꯂꯩꯕꯦꯜꯗꯤ ꯍꯕꯤꯅꯤꯒ
ꯑꯁ ꯑꯁꯦꯡ ꯃꯥ ꯑꯗꯨ ꯑꯁꯦꯡ ꯃꯣꯏ ꯑꯩꯈꯣꯏꯅ ꯐꯖꯕ ꯌꯦꯡꯉ ꯃꯣꯏ ꯌꯦꯡꯕꯁꯦ ꯌꯥꯝ ꯍꯥꯏꯩꯅꯗꯦ
ꯎꯝ ꯍꯣꯏ ꯌꯦꯇꯤ ꯌꯦꯂꯤꯇꯤꯗꯤꯀꯣ
ꯀꯅꯤꯒ ꯍꯥꯏꯕꯗ
ꯀꯣꯔꯤꯌꯟꯒꯤ ꯅꯨꯄꯥꯕꯨ ꯌꯦꯡꯨꯔꯒ ꯑꯩꯈꯣꯏꯒꯤ ꯃꯄꯥꯕꯨ ꯌꯦꯡ꯭ꯔꯒ ꯀꯞ
ꯑꯁꯦ ꯃꯣꯏꯗꯤ ꯀꯃꯥꯏꯅ ꯇꯧꯕ꯭ꯔꯣ ꯏꯁꯀꯤꯟꯁꯨ ꯐꯖꯕꯗꯨ ꯀꯨꯔꯤꯔꯣ ꯈꯪꯗꯦ ꯅꯥꯍꯟ ꯅꯥꯜꯂꯦ
ꯆꯤꯟꯖꯥꯛꯅꯔꯥ ꯌꯥꯝ ꯌꯥꯝ ꯐꯖꯩꯅꯦ ꯃꯣꯏꯁꯦ
ꯈꯪꯗꯦ ꯑꯁ ꯄꯥꯝꯃꯦ ꯃꯣꯏꯅ ꯎꯝ ꯍꯧꯖꯤꯛꯀꯥꯟ ꯁꯥꯟꯅꯔꯤꯕ ꯃꯤꯁꯤꯡꯁꯨ ꯐꯖ ꯐꯖꯕ ꯑꯉꯥꯡ ꯑꯉꯥꯡ ꯌꯥꯎꯋꯦ
ꯑꯣ
ꯑꯩꯅ ꯃꯣꯏ ꯄꯥꯝꯕꯁꯤꯗꯤꯀꯣ
ꯎꯝ ꯐꯁꯦ ꯃꯤꯈꯣꯏꯗꯤ ꯑꯩꯈꯣꯏ ꯃꯟꯅꯗꯦ
ꯁꯃ ꯑꯩꯈꯣꯏꯗꯤ ꯑꯦꯁ ꯀꯔꯤꯅꯣ ꯃꯣꯏ ꯌꯦꯡꯉꯦ ꯉ ꯑꯩꯈꯣꯏꯒꯤ ꯈꯨꯟꯒꯤ ꯅꯨꯄꯥꯒꯨꯝꯕ ꯌꯦꯡ
ꯑꯗꯨꯏꯅꯦ ꯑꯩꯈꯣꯏ ꯗꯤ ꯅꯣꯏꯗꯤ ꯗ꯭ꯔꯤꯝꯗ ꯑꯗꯨꯝ ꯍꯤꯡꯗ꯭ꯔꯒ ꯂꯩ ꯍꯥꯏꯕꯗꯨ
ꯊꯤꯕ ꯉꯥꯛꯇ ꯊꯦꯡꯅꯩꯌꯦ ꯑꯩꯈꯣꯏꯅ ꯎꯕꯅ ꯐꯖꯕ ꯉꯥꯛꯇ
ꯍꯣꯏ ꯑꯗꯨꯅꯤ ꯑꯩꯈꯣꯏꯒꯤ ꯃꯤꯁꯨ ꯔꯁꯤꯗꯤ ꯂꯩꯕꯅꯤꯅ
ꯑꯁ ꯔꯥ ꯁꯤ ꯂꯩꯔꯁꯨ ꯀꯨꯏꯅ ꯌꯦꯡꯗ꯭ꯔꯗꯤ ꯐꯖꯗꯦꯅꯦ
ꯏꯁꯀꯤꯟ ꯀꯣꯔꯤꯌꯟ ꯃꯅꯗ꯭ꯔꯁꯨ ꯔꯁꯤ ꯂꯩꯈꯤꯅꯤ ꯐꯖꯅ ꯌꯦꯡꯗꯣꯏꯅꯦ
ꯐꯖꯅ ꯌꯦꯡꯕꯗꯣ ꯌꯦꯡꯕ ꯅꯪꯗꯦꯅꯦ
ꯅꯪꯗꯤ ꯑꯉꯥꯡ ꯑꯣꯏꯔꯤꯕ꯭ꯔꯣ
ꯑꯩ ꯆꯍꯤꯔ ꯇ꯭ꯋꯦꯟꯇꯤ ꯐꯣꯔ ꯁꯨꯔꯦ
ꯑꯣ ꯑꯣ ꯑꯉꯥꯡ ꯑꯣꯏꯔꯤꯗ ꯑꯗꯨꯗꯤ
ꯅꯪꯗꯤ ꯀꯌꯥ ꯁꯨꯔꯒꯦ
ꯑꯁ ꯑꯩꯗꯤ ꯌꯥꯝ ꯁꯨꯈ꯭ꯔꯦꯗ ꯑꯩꯗꯤ ꯂꯨꯍꯣꯡꯔꯒ ꯑꯗꯨꯝ ꯂꯩꯕꯅꯤꯗ ꯍꯣꯏ ꯑꯥ ꯏꯆꯥꯗꯤ ꯂꯩ ꯂꯩꯇ꯭ꯔꯤ ꯑꯗꯨ ꯑꯣꯏꯔꯁꯨꯀꯣ ꯂꯨꯍꯣꯡꯈ꯭ꯔꯦꯗ ꯑꯩꯗꯤ
ꯆꯍꯤ ꯀꯌꯥ ꯁꯨꯔꯒꯦ ꯍꯣꯡꯕ
ꯑ ꯑꯩ ꯑꯁꯦꯡꯕꯗꯤ ꯆ ꯆꯍꯤ ꯊꯥꯔꯇꯤ ꯋꯥꯟ ꯁꯨꯈꯔ꯭ꯦꯗ
ꯑꯣ ꯑꯩ ꯍꯥꯏꯕꯗꯤ ꯂꯨꯍꯣꯡ ꯂꯨꯍꯣꯡꯕꯗꯣ ꯍꯥꯏꯕꯅꯦꯗ
ꯑ ꯂꯨꯍꯣꯡꯕꯗꯣ ꯆꯍꯤ ꯑꯃ ꯑꯃ ꯑꯅꯤ ꯌꯧꯗ꯭ꯔꯤꯗ
ꯄ ꯅꯤꯅꯦ ꯍꯦ
ꯑ ꯀꯣꯔꯤꯌꯥꯒꯤ ꯍꯦ ꯍꯦ ꯑꯩꯈꯣꯏ ꯃꯤ ꯍꯦ ꯍꯦ ꯍꯦ ꯑꯩꯈꯣꯏ ꯃꯤ ꯏꯕꯨ ꯌꯦꯡ ꯌꯦꯡꯔꯒ ꯑꯃꯨꯛ ꯀ ꯆꯕ ꯃꯥꯅꯕ ꯂꯀꯅꯤꯗ
ꯐꯥꯖꯥ ꯐꯖꯥꯕ ꯃꯨꯁꯛ ꯐꯖꯥ ꯐꯖꯕ ꯊꯦꯠꯂꯣ
ꯑꯥ ꯇꯧ ꯈꯪꯗ꯭ꯔꯦꯅꯦ ꯑꯩꯁꯨ ꯑꯗꯨꯝ ꯈꯂꯦꯅꯦ
ꯃꯤꯅ ꯍꯥꯏꯕꯅꯦ ꯑꯗꯨ ꯑꯁꯦꯡꯕ꯭ꯔꯥ ꯐꯥꯒꯤꯔꯗꯤ ꯅꯠꯇꯦ ꯍꯥꯞꯄꯗꯤ ꯐꯖꯕ ꯄꯣꯛꯑꯦ ꯍꯥꯏꯌꯦ ꯈꯪꯗꯦ
ꯑꯥ ꯑꯩꯈꯣꯏꯅ ꯑꯗꯨꯝ ꯌꯦꯡꯔꯗꯤ ꯐꯖꯕ ꯄꯣꯛꯑꯦ ꯍꯥꯏꯌꯦꯀꯣ
ꯍꯣꯏ ꯑꯗꯨꯃꯥꯏꯅ ꯍꯥꯏꯌꯦ ꯅꯪꯁꯨ ꯃꯔꯤ ꯃꯉꯥ ꯊꯦꯠꯄ ꯍꯧꯔꯣ
ꯑꯩꯌꯦ
ꯍꯦ ꯍꯧꯒꯠꯄꯗ ꯌꯦꯡꯕ ꯍꯦꯛ ꯍꯧꯒꯠ
ꯑꯝꯃꯨꯀ ꯀꯣꯔꯤꯌꯥꯟꯒꯤ ꯗ꯭ꯔꯃ ꯌꯦꯒꯦꯔꯥ ꯈꯪꯗꯔꯦ
ꯑꯁꯦꯡꯕ
ꯑꯩꯈꯣꯏꯅ ꯄꯥꯝꯕꯀꯣ ꯑꯩꯈꯣꯏꯅ ꯄꯥꯝꯕ ꯌꯦꯡ ꯌꯦꯡꯔꯒ ꯂꯩꯩꯒꯦꯔ ꯈꯪꯗ꯭ꯔꯦ
ꯑꯥ
ꯗꯨꯝ ꯇꯧꯔꯗꯤ ꯑꯩꯈꯣꯏꯒꯤ ꯅꯨꯄꯥꯅ ꯑꯁ ꯅꯪ ꯑꯁꯤꯕꯨ ꯌꯥꯝ ꯅꯨꯡꯁꯤꯕ ꯃꯥꯜꯂꯦꯅꯦ ꯑꯃꯨꯛꯀ ꯍꯥꯏꯔꯅꯤꯀꯣ ꯑꯁ ꯑꯩ ꯂꯨꯍꯣꯡꯗꯔ꯭ꯤ ꯉꯥꯏꯗ ꯑꯁꯤ ꯀꯣꯔꯤꯌꯟꯒꯤ ꯗ꯭ꯔꯃꯥ ꯀꯟꯅ ꯌꯦꯡꯕꯒꯤ ꯅꯪꯁꯦ ꯂꯨꯍꯣꯡꯗꯨꯔꯣꯏ ꯅꯦ ꯑꯗꯨꯒꯨꯝꯕ ꯑꯗꯨꯝ ꯌꯦꯡꯗ꯭ꯔꯗꯤ ꯍꯥꯏꯅ ꯇꯧꯕꯅꯦ ꯑꯩꯈꯣꯏ ꯏꯈꯣꯏ ꯏꯅꯦ ꯈꯣꯏꯌꯦꯀꯣ ꯑꯩꯈꯣꯏ ꯐ꯭ꯔꯦꯟ ꯈꯣꯏꯁꯨ ꯑꯁꯤꯒꯨꯝꯕ ꯌꯦꯡꯒꯅꯨꯅꯉ ꯑꯗꯨꯝ ꯍꯥꯏꯕꯅꯤ
ꯍꯣꯏ ꯑꯗꯨꯃꯥꯏꯟ ꯇꯧꯋꯦꯗ ꯃꯁꯛ ꯐꯖ ꯐꯖꯕ ꯀꯣꯔꯤꯌꯟꯒꯤ ꯌꯦꯡꯉꯗꯤꯀꯣ
ꯎꯝ
ꯅꯪꯗꯤ ꯀꯣꯔꯤꯌꯟ ꯃꯥꯟꯕ ꯄꯣꯛꯅꯤꯉꯥꯏ ꯊꯦꯠꯂꯣ ꯌꯨꯝꯗ
ꯅꯪ ꯐꯖ ꯐꯖꯕ ꯕꯥ ꯊꯥꯔꯛ ꯑꯣ ꯋꯥꯥꯆꯞ
ꯊꯥꯔꯛꯀꯦ ꯊꯥꯔꯛꯀꯦ ꯑꯁ ꯍꯧꯖꯤꯛꯀꯥꯟ ꯐꯨ ꯕ‌ꯣꯟ ꯁꯅꯥꯕ ꯌꯥꯝ ꯐꯖꯕ ꯌꯥꯎꯕꯅꯦ ꯑꯗꯨꯁ
ꯑꯥ ꯑꯥ ꯑꯩꯗꯤ ꯑꯩꯈꯣꯏꯒꯤ ꯐꯨꯠꯕꯣꯜꯗꯣ ꯀꯩꯗꯧꯉꯥꯏ ꯁꯥꯟꯅꯒꯦꯔꯁꯨ ꯌꯦꯡꯗ꯭ꯔꯤ ꯍꯧꯖꯤꯛ ꯇꯤ ꯌꯦꯡꯗ꯭ꯔꯦ ꯑꯥ
ꯃꯣꯏ ꯌꯥꯎꯗ꯭ꯔꯦ ꯍꯥꯏꯕꯒꯨꯝꯗꯧꯅꯦ ꯊꯣꯛꯈ꯭ꯔꯦ ꯍꯥꯏꯝꯅꯦ
ꯑꯣ ꯑꯣ ꯑꯗꯨ ꯑꯣꯏꯕ꯭ꯔꯥ ꯍꯧꯖꯤꯛꯇꯤ ꯊꯣꯛꯈ꯭ꯔꯕ꯭ꯔꯣ
ꯊꯣꯛꯈ꯭ꯔꯦ ꯍꯥꯏ ꯍꯣꯏꯅ
ꯑꯁ ꯅꯨꯡꯉꯥꯏꯇꯦ ꯇꯥ
ꯎꯝ ꯍꯨꯝ ꯈꯪꯗꯔꯦꯅꯦ ꯃꯣꯏ ꯁꯥꯟꯅꯕ ꯌꯥꯝ ꯍꯩꯇꯕ꯭ꯔꯥ ꯅꯍꯥꯟꯗꯤ ꯑꯥ ꯍꯥꯏꯌꯦꯅꯀꯣ
ꯍꯣꯏ ꯑꯗꯨꯝ ꯌꯥꯝ ꯈꯪꯗꯦ ꯍꯣꯏ
ꯎꯝ ꯑꯩꯗꯤ ꯇꯥꯏꯝꯗꯤ ꯀꯣꯔꯤꯌꯟ ꯈꯣꯏꯁꯨ ꯉꯝꯒꯦꯔꯥ ꯍꯥꯏꯅ ꯈꯟꯕꯅꯤ ꯉꯝꯗꯤ ꯉꯝꯔꯣꯏ ꯑꯗꯨ ꯑꯣꯏꯔꯁꯨ ꯑꯥ ꯈꯔ ꯂꯥꯛꯀꯦꯔꯥ ꯍꯥꯏꯅꯀ ꯎꯝ ꯎꯝ ꯇꯣꯛꯈ꯭ꯔꯗꯤ ꯈꯪꯗ꯭ꯔꯦ
ꯎꯝ
ꯅꯪ ꯌꯨꯁ ꯇꯧꯕ ꯀꯨꯏꯈ꯭ꯔꯕ꯭ꯔꯥ ꯁꯤ
ꯇꯧꯗ꯭ꯔꯤꯗ ꯀꯣꯏꯗ꯭ꯔꯤꯗ
ꯑꯣ ꯀꯩꯗꯧꯉꯥꯏꯅ ꯇꯧꯕ꯭ꯔꯥ ꯑꯣ ꯑꯣ ꯑꯗꯨꯗꯤ ꯂꯥꯛꯈ꯭ꯔꯅꯤꯀꯣ
ꯍꯥꯥ